ꯎꯝ ꯇꯥꯏ ꯇꯥꯏꯌꯦ
ꯅꯪ ꯀꯩꯗꯧꯔꯤ
ꯑꯩ ꯌꯦꯡꯉꯦ ꯀꯩ ꯀꯩ ꯂꯩꯕꯅꯣꯅ
ꯀꯥꯗꯨꯅ ꯌꯦꯡꯁꯤꯦ ꯃꯅꯤꯡꯗ
ꯃꯃꯥꯡꯗꯅꯤꯗ
ꯎꯝ
ꯃꯃꯥꯡꯗ ꯂꯩꯔꯒ ꯀꯔꯤ ꯀꯔꯤ ꯂꯩꯔꯤ ꯀꯔꯤ ꯀꯔꯤ ꯍꯧꯔꯤ ꯀꯔꯤ ꯀꯔꯤ ꯆꯥꯕ ꯌꯥꯔꯤ ꯍꯥꯏ ꯑꯗꯨꯅ ꯌꯦꯡꯉꯝꯕ
ꯅꯪꯒꯤ ꯅꯍꯥꯟꯒꯤ ꯑꯁꯣꯡ ꯃꯔꯛꯀꯤ ꯊꯥꯕꯤꯗꯨꯣ ꯊꯤꯔꯨꯆꯣ
ꯇꯟꯂꯦ
ꯀꯥꯐꯩ ꯊꯣꯛꯂꯛꯀꯅꯤ ꯂꯤꯟ ꯅꯠꯇꯦ ꯀꯥꯐꯩ ꯊꯣꯛꯂꯛꯀꯗꯣꯏꯅꯤ
ꯀꯛꯐꯩ ꯍꯥꯏꯔꯒ ꯑꯩꯈꯣꯏ ꯁꯨꯃꯥꯡꯅꯅ ꯉꯁꯥꯏ ꯀꯛꯐꯩ ꯑꯃ ꯊꯦꯡꯅꯩ ꯆꯠ ꯂꯩꯔꯝꯃꯤꯅ
ꯎꯝ ꯑꯩꯅ ꯂꯩꯀꯥ ꯐꯩꯔꯦ ꯆꯤꯛꯇꯛꯄꯗꯤ ꯀꯨꯏꯔꯦ
ꯀꯨꯏꯔꯦ ꯑꯗꯣ ꯑꯩꯈꯣꯏ ꯃꯃꯥꯡꯒꯤ ꯍꯤꯡꯒꯣꯜꯁꯦ ꯑꯗꯨꯝ ꯅꯥꯄꯤ ꯂꯩꯕꯅꯤꯅꯅꯦ ꯂꯩꯒꯜꯂꯦꯕ ꯌꯥꯝꯅ ꯑꯩꯅ ꯃꯃꯥꯡꯗ ꯙꯛ ꯊꯥꯕ ꯆꯠꯄꯗ ꯆꯤꯛꯂꯗꯨꯅꯦ ꯑꯩ ꯈꯪꯍꯧꯗ꯭ꯔꯕ ꯑꯗꯨꯝ ꯒꯦꯟꯕꯁꯨ ꯑꯗꯨꯝ ꯈꯪꯍꯧꯗ꯭ꯔꯦꯕ ꯊꯥꯒꯠꯖꯔꯀꯥꯟꯗ ꯈꯪꯉꯛꯑꯦ ꯑꯗꯨ ꯑꯩꯅ ꯀꯩꯅꯣ ꯍꯥꯏꯔꯛꯑꯣ
ꯆꯤꯛꯄ ꯃꯌꯥꯝꯗꯦ ꯅꯍꯥꯟꯋꯥꯏ ꯆꯠꯈꯤꯕꯌꯥꯝ ꯑꯃ ꯂ ꯍꯥꯏꯅꯗꯦꯕ ꯀꯐꯩꯒꯨꯝꯕ ꯇꯤꯟꯝꯐꯥꯒꯨꯝꯕꯁꯦ
ꯅꯖꯅꯦ ꯍꯥꯒꯠꯆꯩꯑꯕ ꯃꯥꯁꯦ ꯌꯥꯝ ꯍꯥꯒꯠꯆꯩ ꯅꯨꯡ ꯑꯗꯨꯝ ꯍꯥꯒꯠꯆꯩ ꯍꯥꯏꯕ ꯌꯥꯝ ꯀꯨꯏꯅ ꯍꯥꯒꯠꯆꯕꯗꯨ ꯑꯗꯨ ꯑꯣꯏꯌꯦꯕ
ꯉꯛꯁꯪ ꯉꯥꯡ ꯁꯪ ꯉꯥꯡꯉꯒ ꯑꯈꯣꯏꯃꯥꯍꯣꯏ ꯂꯧꯕꯨꯛ ꯀꯨꯝꯆꯞꯄꯗ ꯍꯦꯛ ꯆꯤꯛꯂꯛꯄꯩ ꯗꯥꯛ ꯃꯌꯥꯝ ꯇꯥ ꯇꯥ ꯂꯛꯑꯦ
ꯎꯝ ꯑꯗꯨꯅꯦ ꯀꯨꯏ ꯀꯨꯏꯅ ꯍꯥꯒꯖꯩ ꯃꯌꯥꯝ ꯃꯌꯥꯝ ꯀꯨꯏꯅ ꯍꯥꯒꯠꯆꯩ
ꯇꯨꯝꯃꯨꯆꯣ ꯏꯕꯦꯝ ꯐꯃꯨꯡꯗ
ꯋꯥꯔꯦ ꯆꯪꯉꯛꯏꯅꯦ ꯐꯃꯨꯡꯗ ꯇꯨꯝꯕ ꯑꯃꯨꯛ
ꯅꯪ ꯀꯣꯏꯆꯠ ꯆꯠꯂꯤꯗꯨ ꯇꯟꯗꯔꯥ ꯑꯃꯨꯡꯗ ꯂꯩꯔꯨꯆꯣ
ꯐꯤꯂꯝꯒꯤ
ꯀꯔꯤ ꯐꯤꯂꯝꯅꯣ ꯋꯥꯔꯤ ꯂꯩꯗꯣꯏꯁꯦ ꯕꯨꯠꯀꯤ ꯐꯤꯂꯝ ꯌꯦꯡꯅꯤꯡꯒꯦ ꯑꯗꯨ ꯍꯥꯏꯔꯒ
ꯀꯔꯤ ꯐꯤꯂꯝ
ꯁꯨꯝ ꯚꯨꯠ ꯀꯤ ꯐꯤꯂꯝ
ꯑꯃꯥ ꯏꯕꯤꯜ ꯗꯦꯠ ꯑꯃ ꯊꯣꯛꯄꯗꯨ ꯌꯦꯡꯉꯨ ꯆꯠꯂꯨ
ꯇꯟꯂꯦ ꯑꯗꯨꯗꯤ ꯈꯪꯗꯦ ꯅꯪ ꯍꯥꯏ ꯄꯣꯠꯇꯣ ꯇ꯭ꯔꯦꯂꯔꯒ ꯎꯗ꯭ꯔꯤ
ꯎꯔꯦ ꯑꯩꯗꯤ ꯑꯗꯨꯗꯨ ꯁ꯭ꯋꯥꯏ ꯃꯅꯤꯄꯨꯔꯗ ꯀꯥꯞꯄꯛ ꯇꯥꯔꯗꯤ ꯍꯥꯏꯕꯤꯔꯛꯀꯦ ꯑꯃ ꯁꯣꯝꯀꯥꯟ ꯀꯩꯅꯣꯗ ꯂꯩꯕꯗꯣ
ꯑꯥ ꯑꯥ ꯃꯣꯏ ꯑꯗꯨꯗꯤ ꯃꯣꯏ ꯑꯗꯨꯗꯤ ꯍꯦꯛ ꯍꯦꯛ ꯀꯥꯞꯀꯟꯕꯅꯦ ꯌꯥꯝ
ꯎꯝ ꯑꯗ ꯌꯦꯡꯕ ꯆꯠꯂꯨꯁꯦ
ꯆꯧꯁꯦ ꯃꯤ ꯌꯥꯝ ꯌꯦꯡ ꯆꯠꯅꯕꯅꯦ ꯆꯨꯝꯕꯁꯨ
ꯆꯠꯅꯕꯅꯦ ꯏꯕꯦꯝꯃ ꯅꯪꯗꯣ ꯈꯔ ꯆꯠꯍꯧꯕꯅ ꯐꯅꯤꯀꯣ ꯅꯪ ꯈꯔ ꯆꯠꯍꯧꯕꯅ ꯐꯅꯤ ꯍꯥꯏꯁꯤꯅꯤ
ꯑꯩ ꯆꯠꯍꯧꯕꯕꯨꯗꯤ ꯆꯥꯍꯧꯕꯅꯦꯅ ꯐꯩꯗ ꯀꯥꯏ
ꯏꯆꯁꯤꯅ ꯅꯁꯛꯇꯨꯒ ꯌꯥꯝ ꯆꯥꯔꯕꯁꯦ ꯃꯉꯥꯏꯔꯦ ꯅꯪ ꯀꯩꯀꯩ ꯆꯥꯔꯒꯦ ꯍꯥꯏꯔꯛꯅꯦ ꯑꯗꯨꯗꯤ
ꯑ ꯈꯪꯗ ꯈꯣꯏꯗꯤ ꯄꯡꯆꯥ ꯆꯥꯔꯒꯂꯣꯏꯔꯦ ꯆꯥꯕ ꯌꯥꯕꯒꯩ ꯀꯩꯀꯩ ꯆꯥꯔꯒꯦ ꯍꯥꯏꯕꯨ ꯀꯩꯅꯣ ꯅꯣꯡꯃꯒꯤ ꯆꯥꯕꯝ ꯊꯣꯛꯄ ꯆꯥꯏꯗꯨꯅꯤ
ꯑꯗꯨ ꯅꯠꯇꯦ ꯑꯩꯅ ꯍꯥꯏꯕꯗꯣ ꯍꯣꯏ
ꯄꯨꯡꯆꯥ ꯆꯥꯎꯁꯦ
ꯑꯣꯛꯇꯣꯄꯆꯇꯣ
ꯍꯩꯅꯔꯛꯇꯧ ꯃꯥꯟꯗꯦ ꯉꯣ ꯑꯩꯗꯤ ꯃꯁꯛꯇꯨ ꯎꯔꯀꯥꯟꯗ
ꯍꯩꯅꯅꯤ ꯍꯩꯅꯅꯤ ꯑꯗꯨꯝꯣꯏ ꯑꯩꯈꯣꯏꯒꯤ ꯃꯍꯥꯎ ꯑꯗꯨꯝ
ꯃꯣꯔꯣꯛ ꯁꯥꯔꯒ ꯊꯨꯝ ꯀꯜꯂꯒ ꯆꯥꯕ ꯃꯍꯥꯎꯗꯨꯕꯨꯗꯤ ꯑꯣꯏꯔꯔꯣꯏꯀꯣ
ꯎꯝ
ꯑꯗꯣ ꯃꯣꯏꯒꯤꯁꯨ ꯃꯍꯥꯎ ꯇꯣꯉꯥꯟꯕ ꯑꯝ ꯑꯣꯏꯗꯣꯏꯅꯦꯕ
ꯎꯝ ꯑꯃ ꯇꯧꯕꯗꯣ ꯆꯤꯀꯟ ꯔꯣꯜꯅꯦ ꯄꯤꯔꯛꯑꯒ ꯌꯦꯔꯨꯛ ꯉꯥꯛ ꯊꯥꯖꯤꯜꯂꯝꯕꯅ ꯅꯨꯄꯤ ꯃꯣꯏ ꯈꯔ ꯑꯆꯥꯄꯣꯠ ꯆꯥ ꯆꯠꯄꯩ ꯇꯧꯍꯧꯕꯅꯦ ꯑꯃ ꯑꯁ ꯄꯩꯁꯥ ꯄꯥꯝꯃꯨꯕ ꯆꯥꯥꯁꯟꯕ ꯍꯥꯎꯕꯁꯨ ꯍꯥꯎꯇꯅ ꯑꯗꯣ ꯁꯨꯨꯀꯠ ꯁꯨꯈꯠꯇꯅ ꯇꯧꯔꯒ
ꯎꯝ- ꯃꯣꯏ ꯍꯧꯖꯤꯛꯀꯤ ꯍꯣꯠ ꯄꯣꯠꯇꯨꯗꯅꯦ ꯇꯣꯐꯨ ꯌꯥꯎꯔꯛꯑꯅꯤ ꯔꯨꯝ ꯌꯥꯎꯔꯛꯑꯅꯤ ꯑꯗꯒꯤ ꯃꯦꯒꯤ ꯃꯦꯒꯤ ꯌꯥꯎꯔꯛꯑꯅꯤ ꯑꯗꯨꯒ ꯁꯤ ꯐꯨꯗꯀꯤ ꯍꯣꯏ ꯁꯤ ꯐꯨꯠꯀꯤ ꯑꯣꯏꯔꯒꯅ ꯑꯃꯨꯛ ꯑꫭꯛꯇꯣꯄꯁꯀꯨꯝꯕ ꯑꯗꯒꯤ
ꯎꯝ
ꯑ
ꯃꫭꯏ ꯀ꯭ꯔꯦꯞ ꯀꯨꯝꯕ ꯑꯧ ꯋꯥꯏꯈꯨ ꯒꯨꯝꯕ ꯑꯗꯨ ꯌꯥꯎꯔꯛꯒ ꯑꯗꯨꯝ ꯌꯥꯎꯊꯣꯛꯃ ꯑꯗꯨꯝ ꯃꯆꯥ ꯃꯆꯥ ꯃꯨꯛ ꯍꯦꯛ ꯍꯥꯞꯄꯤꯁꯤꯗꯤ
ꯎꯝ ꯈꯥꯖꯤꯡ ꯑꯆꯧꯕꯕꯨꯗꯤ ꯌꯥꯎꯔꯛꯄ ꯌꯥꯏ
ꯎꯝ ꯑ ꯈꯖꯤꯅꯆꯧꯕꯁꯨ ꯑꯁ
ꯑꯗꯨꯝ ꯌꯥꯔꯛꯀꯅꯤ
ꯎꯆꯦꯛ ꯃꯌꯥꯝ ꯇꯤꯟꯗꯥ ꯇꯣꯛ ꯇꯣ ꯆꯣ
ꯎꯝ ꯌꯥꯝ ꯀꯜꯂꯤ ꯑꯗꯨ ꯆꯥꯔꯨꯁꯤ ꯍꯥꯎꯅ ꯍꯥꯎꯅ ꯆꯥꯔꯨꯁꯤ ꯃꯍꯤ ꯑꯃꯃꯝꯒ
ꯃꯥꯅꯦ ꯆꯔꯁꯤ ꯇꯔꯁꯤ ꯂ ꯃ ꯑꯣꯞꯁꯜꯂꯒ
ꯑꯣ ꯑꯗꯨꯗ ꯆꯠꯄꯗ ꯁꯦꯠꯟꯅꯅꯕ ꯗ꯭ꯔꯦꯁ ꯑꯃ ꯈꯜꯂꯣ ꯑꯗꯣ
ꯑꯗꯨꯅ ꯑꯩ ꯗ꯭ꯔꯦꯁꯅꯦ ꯃꯊꯥ ꯁꯥꯈ꯭ꯔꯦ ꯆꯥꯕꯗꯤ ꯂꯥꯏꯈ꯭ꯔꯦ
ꯑꯩꯈꯣꯏ ꯏꯆꯤꯟ ꯏꯅꯥꯎꯒꯥ ꯆꯠꯂꯁꯦ
ꯆꯔꯁꯤ ꯌꯥꯏ
ꯑꯗꯨꯅ ꯐꯔꯅꯤ
ꯁꯦꯠꯅꯦꯕ ꯑꯗꯨꯅ ꯑꯩꯅ ꯁꯇꯤꯟꯤꯁꯒꯔ ꯑꯝꯇꯗꯤ ꯂꯩꯅꯤꯡꯉꯦ ꯈꯜꯜꯂꯤꯁꯦ
ꯂꯩꯌꯣ ꯍꯧꯖꯤꯛ ꯌꯥꯝ ꯍꯣꯡꯅ ꯊꯥꯗꯣꯛꯏꯕꯅꯦ
ꯊꯥꯗꯣꯛ ꯐꯅꯤ ꯉꯔꯥꯡ ꯉꯍꯥꯟ ꯉꯁꯤ ꯑꯦ ꯉꯔꯥꯡ ꯉ ꯁꯤꯈꯔꯣ ꯑꯣꯐꯔ ꯊꯥꯕꯗꯣ
ꯀꯥꯏꯗꯅꯣ
ꯃꯣꯏꯗ ꯀꯩꯅꯣꯒꯤꯗ ꯁꯤ ꯑꯩꯈꯣꯏꯅ ꯍꯦꯛ ꯆꯠꯄꯗꯣ
ꯎꯝ ꯑꯗꯣ ꯆꯥꯝꯃꯉꯥ ꯌꯥꯡꯈꯩꯗ ꯄꯤꯔꯤꯕꯅꯦ ꯍꯥꯏꯕ ꯍꯧꯖꯤꯛ
ꯎꯝ ꯎꯝ
ꯑꯗꯨ ꯆꯥꯋꯥꯥ ꯌꯥꯡꯈꯩꯗ ꯑꯗꯨꯝ ꯐꯪꯅꯤ
ꯅꯤ ꯆꯥꯃꯃꯨ ꯆꯥꯃ ꯍꯦꯜꯂꯝ
ꯄꯥꯎ ꯃꯣꯏ ꯄꯥꯝꯕ ꯆꯝꯕꯗꯤ ꯌꯥꯝ ꯍꯥꯏꯅꯤ ꯑꯩꯈꯣꯏꯁꯨ ꯆꯥꯝꯃꯩ ꯊꯥꯎꯄ ꯆꯠꯇꯣꯏꯅꯤ
ꯃꯅꯩꯌꯦ
ꯑꯗ ꯁꯥꯏꯁꯇꯣ ꯈꯟꯕꯩ ꯋꯥꯅꯤ ꯅꯠꯇ꯭ꯔꯥ
ꯑꯗꯨ ꯀꯩꯅꯣꯗꯤ ꯁꯦꯇꯤꯟꯗꯤ ꯐ꯭ꯔꯤ ꯁꯥꯏꯖꯅꯦ
ꯎꯝ ꯑꯗꯣ ꯃꯣꯏ ꯈꯥꯏꯗꯣꯛꯄ ꯂꯩꯗꯨꯗꯤ
ꯈꯥꯏꯗꯣꯛꯄꯕꯨꯗꯤ ꯂꯩ ꯑꯗꯣ ꯑꯅꯝꯕꯅꯗꯤ ꯐ꯭ꯔꯤꯆꯥꯔꯖ ꯑꯣꯏ ꯑꯣꯏꯌꯦꯕ
ꯎꯝ
ꯑꯦꯂꯥꯁꯇꯤꯛ ꯌꯥꯎꯕꯅꯤꯅ
ꯎꯝ ꯑꯗꯨꯝꯕ ꯑꯗꯨ ꯏꯁꯀꯔꯠꯇꯨꯒ ꯐꯨꯔꯤ ꯇꯣꯞꯁ ꯐꯖꯕ ꯑꯃꯒ ꯂꯩꯔ ꯌꯥꯔꯦ
ꯎ
ꯀ꯭ꯔꯣꯞ ꯏꯁꯇꯥꯞꯁ
ꯌꯥꯏ ꯌꯥꯏ ꯌꯥꯌꯦ
ꯍ
ꯂꯩꯔꯣ ꯑꯗꯨ ꯍꯥꯟꯅ ꯑꯗꯨꯒ ꯆꯠꯂꯁꯦ
ꯍꯥ ꯍꯥ ꯂꯩꯔꯁꯤ
ꯂꯩꯔ ꯂꯦ ꯂꯣ ꯑꯗꯨ ꯇꯧꯔꯣ ꯈꯪꯗꯦꯗ ꯑꯩ ꯕꯤꯕꯂꯥꯁ ꯁꯨꯝ ꯆꯨꯁꯜꯂꯛꯀꯗꯣꯔꯦ
ꯀꯔꯤꯌꯥ
ꯕꯦꯕ꯭ꯔꯥꯁ ꯑꯃ ꯆꯨꯁꯜꯂꯛꯑꯦꯕ
ꯎ ꯀꯩꯅ ꯕꯨꯗꯥꯁꯨ ꯁꯁꯦ ꯕꯨꯗꯥꯁꯨꯁꯨ ꯌꯥꯏꯁꯦ ꯀꯩꯅ ꯀꯔ ꯃꯈꯗꯤꯕꯤ ꯔꯥꯅ
ꯃꯐꯝ ꯃꯐꯝ ꯈꯨꯗꯤꯡꯗ ꯀꯣꯏꯕ ꯆꯠꯂꯔꯦꯅꯦ ꯑꯅꯦ ꯆꯁꯤꯡ ꯈꯥꯅꯤꯡꯗ꯭ꯔꯅ
ꯆꯤꯡꯀꯥꯋꯥꯠꯇ ꯑꯗꯔꯅꯤꯃꯤ
ꯀꯩꯦ
ꯃꯔꯝ ꯑꯃ ꯍꯥꯏꯀꯤꯡ ꯆꯠꯄ ꯍꯦꯟꯃꯟꯗꯨꯅ ꯍꯦꯛꯇ ꯄꯥꯎ ꯇ ꯀꯩꯗꯤꯒ ꯌꯥꯝ ꯑꯃ ꯊꯦꯡꯅꯈꯤꯕ
ꯑꯇꯩ ꯃꯐꯝꯗ ꯑꯩꯈꯣꯏ ꯆꯠꯂꯨꯔꯦ
ꯆꯠꯂꯨꯌꯦ ꯑꯁ ꯅꯪꯁꯨ ꯌꯥꯎꯔꯨꯏꯅꯦ ꯇꯧꯅꯗꯤ ꯆꯠꯊꯗꯦꯅꯦ ꯍꯦꯛꯇ
ꯠ ꯊꯥꯗꯦ ꯑꯩ ꯊꯤꯡꯖꯤꯟꯈꯤꯕ ꯃꯐꯝꯗꯣꯣ
ꯑ ꯑꯥ
ꯑꯗꯨ ꯆꯠꯂꯨꯔꯦ
ꯗꯨ ꯐ ꯑꯦꯠꯇ ꯀꯥꯏꯅꯅꯦ ꯅꯣꯡ ꯄꯨ ꯃꯤ ꯃꯌꯥꯝꯗꯨꯣ ꯌꯦꯡꯅꯦ ꯍꯦꯛꯇ ꯀꯩꯅꯣ ꯇꯧꯕꯁꯦ ꯃꯉꯥꯏꯔ ꯍꯥꯏꯕ ꯍꯣꯏ ꯑꯗꯨꯅꯦ ꯑꯩ ꯎꯕꯗ ꯈꯤꯗꯦ ꯀꯔꯤ ꯄꯤꯠꯇꯅ ꯃꯣꯏꯅ ꯇꯧꯔꯤꯁꯤꯕꯣꯅ
ꯑꯩꯈꯣꯏꯅ ꯆꯠꯄ ꯅꯨꯃꯤꯠꯇꯨꯗꯤ ꯅꯣꯡ ꯆꯨꯗꯦꯕꯀꯣ
ꯑꯃ ꯃꯤꯝꯁ ꯑꯃ ꯂꯩꯗꯨꯗꯤ ꯑꯥ ꯀꯔꯤ ꯋꯦꯠ ꯇꯥꯅꯕꯅꯦ ꯆꯤꯡꯀꯥ ꯆꯠꯂꯒ ꯃꯊꯛꯇ ꯃꯦꯒꯤ ꯄꯨꯈꯠꯂ ꯍꯧꯔ ꯆꯥꯎꯁꯦ ꯍꯥꯏꯒꯦꯗ
ꯎꯝ ꯃꯣꯏ ꯑꯗꯨꯒꯤꯅ ꯑꯃꯨꯛ ꯃꯩꯒꯨꯝꯕ ꯀꯩꯒꯨꯝꯕ ꯑꯝꯇ ꯄꯨꯈꯠꯄ ꯌꯥꯗꯦꯕꯕꯥ ꯑꯗꯥ ꯍꯧꯕ ꯑꯝ ꯌꯥꯗꯦꯕ ꯑꯗꯨꯝ ꯆꯥꯔꯨꯕꯗꯤ ꯌꯥꯕ ꯑꯗꯨꯀꯥꯟꯗ ꯑꯗꯨꯝꯕ ꯒ꯭ꯌꯥꯁ ꯅꯨꯡ ꯀꯩꯒꯨꯝꯕ ꯑꯝꯇ ꯁꯤꯖꯤꯟꯅꯕ ꯌꯥꯗꯦꯕ ꯍꯥꯏꯗꯤ ꯑꯋꯥꯡꯕ ꯑꯣꯏꯕꯅꯤꯅ ꯃꯣꯏꯗꯣ ꯀꯩꯅꯣꯒꯨꯝꯕꯅꯦꯕ ꯍꯥꯏꯗꯤ ꯔꯤꯖꯥꯚ ꯑꯣꯏꯕ ꯔꯤꯖꯥꯚ ꯐꯣꯔꯦꯁ ꯀꯨꯝꯕꯅꯦ ꯍꯥꯏꯇꯥꯔꯦ
ꯎꯝ ꯎꯝ ꯎꯝ
ꯑꯗꯨꯝ ꯃꯤ ꯑꯗꯨꯃꯥꯏꯅ ꯊꯝꯕ ꯄꯣꯠꯅꯤꯅ ꯌꯥꯗꯦꯕ ꯑꯗꯨꯀꯥꯟꯗ ꯑ ꯀꯟꯅ ꯂꯩꯕ ꯑꯃꯉꯣꯝꯗ ꯂꯩꯕ ꯑꯅꯦꯝꯕꯗꯣ
ꯑꯥ
ꯑꯗꯨꯗꯤ ꯑꯗꯨꯝ ꯄꯨꯈꯠꯂꯒ ꯆꯥꯕ ꯌꯥꯏꯑꯕ ꯂꯣꯏꯅ
ꯑꯣ ꯑꯗꯨꯅꯦ ꯈꯔ ꯅꯕꯨꯛ ꯈꯔꯥ ꯆꯥꯅꯦ
ꯍꯣꯏ ꯍꯣꯏ ꯏꯁꯤꯡꯒ ꯂꯣꯛꯀ ꯆꯦꯟꯕꯗꯣ ꯇꯨꯔꯦꯟ ꯃꯆꯥ ꯑꯃꯒ ꯆꯦꯟꯕꯗꯣ ꯑꯩ ꯍꯥꯏꯁꯤ ꯈꯪꯕ꯭ꯔꯥ
ꯈꯪꯉꯤꯃꯦ
ꯑꯗꯨꯗꯨꯕꯨꯗꯤ ꯆꯥꯕ ꯌꯥꯏꯌꯦꯕ ꯑꯗꯨꯒ ꯑꯩꯈꯣꯏꯅ ꯀꯥꯔꯨꯕ ꯌꯥꯝꯅ ꯋꯥꯡꯕ ꯑꯋꯥꯡꯕꯗ ꯃꯤꯅꯒ ꯅꯣꯡ ꯆꯨꯕꯗ ꯁꯤꯠ ꯁꯤꯠꯂꯒ ꯅꯥꯟꯊꯔꯛꯄ ꯃꯌꯥꯝꯗꯣ ꯑ ꯑꯗꯨꯗꯨꯗꯤ ꯌꯥꯗꯦꯕ
ꯑ
ꯑꯗꯨꯗꯅꯦ ꯀꯥꯔꯨꯏꯖꯦ
ꯑ ꯇꯔꯕꯨꯁ ꯄꯨꯔꯒ ꯀꯥꯌꯦ ꯀ ꯀꯥ ꯈꯠꯂꯦ ꯈꯔ ꯍꯥꯏ
ꯀꯥꯏꯌꯦ ꯇꯥꯔꯕꯨꯁꯁꯨ ꯄꯨꯔꯤꯅꯦ
ꯑꯗꯨꯗꯤ ꯑꯩꯗꯤ ꯀꯤꯖꯤ ꯀꯌꯥꯅꯣꯝ ꯂꯨꯝꯕ ꯇꯔꯕꯨꯁꯇꯣ ꯌꯥꯜꯂꯒ ꯃꯨꯛ ꯀꯥꯏꯅꯦ ꯍꯥꯏꯕ ꯑꯉꯝꯕꯗꯨ
ꯍꯣꯏ ꯇꯔꯕꯨꯁꯁꯨ ꯄꯨꯔꯦ ꯑꯗꯨꯒ ꯏꯁꯥ ꯏꯁꯥꯒꯤ ꯃꯦꯒꯤꯁꯨ ꯄꯨꯅꯔꯦ ꯑꯗꯨꯗꯨꯒ ꯑꯗꯨꯝ ꯑꯥꯗ ꯑꯗꯨꯝ ꯏꯁꯤꯡ ꯑꯁꯥꯕ ꯍꯩꯖꯤꯜꯂ ꯆꯥꯕ ꯌꯥꯕꯤꯗꯣ ꯄꯨꯔꯦꯕꯀꯣ ꯀꯞ ꯅꯨꯗꯜꯁꯇꯣ ꯑꯗꯨꯗꯨꯒ ꯌꯦꯔꯨꯝ ꯌꯦꯔꯨꯝ ꯑꯐꯨꯠꯄꯒ ꯑꯗꯨ ꯄꯨꯔꯒꯅꯦ ꯆꯠꯂꯤꯕꯁꯦ
ꯊꯑꯣꯏꯅ ꯆꯤꯡꯊꯛꯇꯛ ꯀꯥꯔ ꯆꯥꯔꯨꯏꯅꯦꯕ ꯗꯨꯏ ꯄꯣꯠꯇꯣ
ꯍꯣꯏ ꯕꯤꯠ ꯑꯅꯦ ꯑꯗꯨꯁꯨ ꯕꯤꯠ ꯑꯃꯅꯦ ꯑꯩꯅ ꯊꯥꯒꯠꯂꯛꯇꯕꯒꯤ ꯎꯗꯕꯅꯤ ꯅꯣꯏꯅ ꯑꯩꯅ ꯊꯥꯒꯠꯂꯛꯈꯤꯗꯦ ꯑꯗꯨꯏꯗꯨ ꯐꯣꯇꯣ ꯐꯣꯇꯣꯕꯨꯗꯤ ꯀꯥꯞꯄ
ꯑ ꯆꯤꯡ ꯀꯥꯅꯤꯡꯉꯦ ꯍꯥꯏꯔꯒ ꯑꯁꯤ ꯑꯅꯛꯄꯁꯤ ꯁꯨꯝ ꯀꯥꯔꯨ ꯌꯥꯅꯤ ꯑꯩꯈꯣꯏꯗꯤ ꯀꯩ
ꯏꯁ ꯑꯁꯤꯖꯦ
ꯑꯧ
ꯉꯝꯗ꯭ꯔꯦ ꯏꯕꯦꯝ
ꯑꯩꯖꯤ ꯀꯥꯕ ꯁꯨꯉꯝ ꯉꯝꯗꯧ ꯃꯥꯟꯗꯦꯉꯣ ꯑꯩꯗꯤ ꯑꯩꯗꯤ ꯀꯥꯕ ꯉꯝꯗꯧ ꯃꯥꯟꯗꯦ ꯑꯗꯨꯝ ꯋꯥꯔꯛꯀꯗꯧ ꯃꯥꯜ
ꯑꯩꯈꯣꯏꯅ ꯀꯥꯔꯨꯏꯗꯨꯗꯤ ꯃꯐꯝꯗꯤ ꯐꯖꯅ ꯂꯩꯌꯦ ꯀꯥꯐꯝꯗꯣ ꯌꯥꯝ ꯀꯥ ꯍꯦꯟꯅ ꯉꯝꯗꯕꯗꯤ ꯑꯣꯏꯔꯣꯏꯕ ꯋꯥꯕꯒꯤ ꯉꯝꯗꯕꯅ ꯑꯃꯅꯤꯀꯣ ꯑꯗꯨ ꯅꯠꯇ ꯇꯥꯔꯗꯤ ꯑꯗꯨꯝ ꯉꯝꯃꯦꯕ ꯀꯥꯕꯗꯣ ꯌꯥꯝꯅ ꯀꯥ ꯍꯦꯟꯅ ꯉꯝꯕ ꯖꯒꯥꯗꯣ ꯂꯩꯇꯦꯕ ꯑꯗꯨꯒ ꯑꯩꯒ ꯃꯤꯡ ꯃꯥꯟꯅꯕꯤꯗꯣ
ꯎꯝ
ꯑꯗꯨ ꯀꯨꯝꯗꯔꯛꯄꯗ ꯇꯨꯔꯤꯅꯤꯅꯦ
ꯑꯩ ꯆꯤꯡ ꯀꯥꯕꯁꯦ ꯑꯩ ꯇꯜꯂꯦ ꯑꯩ ꯌꯥꯝ ꯋꯥꯅꯦ ꯍꯥꯏꯕ ꯈꯤꯗꯪ ꯁꯥꯡꯅꯥ ꯆꯠꯄꯗꯣ ꯁꯣꯔ ꯊꯕꯦ ꯊꯕꯦ ꯍꯣꯟꯕ ꯑꯩꯅ ꯆꯤꯡꯕ ꯀꯥꯏ ꯑꯩ ꯉꯝꯗꯧ ꯃꯥꯟꯗꯦ
ꯀꯨꯝꯊꯕꯗ ꯁꯤꯠꯂꯀꯥꯟꯗ ꯗꯪ ꯌꯩ ꯃꯈꯥꯗ
ꯑꯍꯥ ꯉꯝꯃꯥ ꯆꯤꯟꯅꯊꯔꯛꯄꯅꯤꯅ ꯑꯗꯨ
ꯑꯗꯨꯅꯦ ꯃꯥꯗꯣ ꯈꯔ ꯍꯩꯇꯕ ꯍꯥꯏꯇꯥꯔꯦ ꯀꯥꯕꯗꯨꯁꯨ
ꯌꯦꯟ ꯃꯌꯥꯝꯗꯨꯅ ꯇꯧꯔꯤꯁꯦ ꯌꯦꯡꯎ
ꯍꯥꯏꯗꯤ ꯋꯥꯔꯁꯨ ꯉꯥꯛꯇꯪ ꯋꯥꯔꯁꯨ ꯑꯗꯨꯝ ꯐꯈ꯭ꯔꯦ ꯑꯗꯨꯝ ꯏꯁꯥ ꯏꯇꯣꯟꯗ ꯑꯗꯨꯝ ꯀꯥꯖꯕ ꯉꯝꯃꯦ ꯀꯨꯝꯊꯕꯗꯁꯨ ꯑꯗꯨꯝ ꯏꯇꯣꯟꯗꯅ ꯑꯗꯨꯝ ꯀꯨꯝꯗꯔꯦ
ꯃꯁꯜ ꯄꯦꯟ ꯇꯧꯗꯧ ꯃꯥꯜꯂꯦ ꯏꯕꯦꯝꯃꯥ
ꯎꯝ ꯑꯗꯨꯗꯗꯤ ꯀꯌꯥ ꯊꯤꯟꯗꯣꯛꯈꯤꯗꯦꯕꯀꯣ ꯑꯗꯨ ꯂꯣꯏꯔꯒ ꯑꯩꯅ ꯇꯨꯡꯗ ꯀꯩꯅꯣꯗ ꯆꯠꯂꯨꯏ ꯍꯥꯏꯕꯗꯣ ꯁꯒꯣꯜ ꯂꯩꯕꯗꯣ
ꯑꯩ ꯑꯣ ꯑꯣ
ꯑꯗꯨꯗ ꯆꯠꯂꯨꯏ ꯍꯥꯏꯕꯗꯣ ꯑꯗꯨꯗꯤꯅꯦ ꯑꯁ ꯀꯩꯅꯣ ꯑꯩꯗꯣ ꯈꯨꯠ ꯅꯤꯡ ꯑꯋꯥꯡꯕꯤ ꯇꯣꯡꯉ ꯀꯥꯕꯩꯔꯥ ꯈꯪꯗꯦꯕ
ꯑꯥ
ꯉꯝꯗ꯭ꯔꯕ ꯍꯥꯏꯖꯦ ꯌꯨꯝ ꯍꯜꯂꯛꯑꯒ ꯆꯤꯛꯄꯗ ꯌꯥꯗ꯭ꯔꯕ ꯈꯣꯡꯖꯦ
ꯎꯝ ꯑꯩꯗꯤ ꯏ꯭ꯁꯀꯨꯜꯒꯤ ꯑꯁꯀꯔꯁꯜ ꯆꯠꯄ ꯑꯗꯨꯗ ꯋꯥꯏꯅꯦ ꯍꯦꯛꯇ ꯊꯥꯕꯜ ꯆꯣꯡꯉꯨꯕꯩ ꯇꯥꯞ ꯈꯣꯡꯝ ꯊꯤꯟꯗꯣꯛꯄꯤ ꯇꯧꯃꯤꯅꯦ
ꯏꯁ ꯅꯪꯒꯤ ꯑꯗꯨꯒꯤ ꯀꯩꯅꯣ ꯃꯇꯠꯗꯨꯨꯗꯪꯗ
ꯍꯣꯏ ꯑꯁꯀꯥꯁꯟ ꯆꯠꯄꯩꯗ ꯇꯣꯡꯕꯗꯣ ꯑꯗꯒꯤ ꯑꯩꯅ ꯑ ꯍꯟꯗꯛ ꯑꯩꯅ ꯀꯩꯅꯣ ꯇꯨꯏꯁꯟꯒꯤ ꯆꯠꯄꯗ ꯇꯣꯡꯕ ꯈꯣꯡꯎꯞꯂꯣ ꯑꯗꯨ ꯇꯣꯡꯉꯨꯔꯦ ꯃꯇꯦꯛ ꯑꯃꯈꯛ ꯑꯗ ꯑꯩꯅ ꯋꯥꯒꯤ ꯂꯣꯏꯒꯔꯦ ꯅꯣꯡꯉꯥꯟꯕ ꯑꯩꯗꯤ ꯀꯩꯅꯣꯅꯦ ꯑꯇ ꯑꯩꯈꯣꯏ ꯊꯥꯕꯜ ꯆꯣꯡꯕꯒꯤ ꯅꯤꯡꯒꯣꯡꯒ ꯌꯥꯎꯅ ꯅꯥꯕꯤꯗꯣ ꯈꯪꯕ꯭ꯔꯥ
ꯎꯝ ꯎꯝ
ꯇꯥ ꯊꯤꯟꯗꯣꯛꯑ ꯅꯥꯏꯅꯦꯃꯤ ꯑꯩꯁꯦ
ꯑꯗꯨꯅꯦ ꯍꯥꯏꯁꯦ ꯈꯣꯡꯗꯣ ꯅꯥꯔꯒ ꯆꯤꯛꯑꯀꯥꯟꯗ ꯍꯥꯏ ꯍꯤꯞꯄꯁꯨ ꯑꯗꯨꯝ ꯍꯤꯞꯄꯝ ꯈꯪꯗꯕꯤꯗ ꯇꯧꯕꯗꯣ ꯑꯗꯨꯝ ꯆꯤꯛ-ꯆꯤꯛ ꯆꯤꯛ-ꯆꯤꯛ ꯆꯤꯛ ꯂꯥꯎꯔ ꯂꯩꯕꯗꯣ
ꯎꯝ
ꯎꯃ ꯃꯌꯥꯝ ꯇꯧꯋꯦ ꯇꯧꯈꯠꯂꯦ
ꯁꯤ ꯇꯜꯂꯦ ꯑꯩꯌꯥꯝ ꯋꯥꯅꯦ ꯑꯩ ꯉꯝꯃꯣꯏ ꯆꯤꯡ ꯀꯥꯕ ꯃꯇꯦꯛ ꯑꯝꯇꯪ ꯆ ꯀꯥꯕꯕꯨꯗꯤ ꯉꯝꯕ ꯌꯥꯏꯀꯣ
ꯅꯤ
ꯎꯝ
ꯆꯥꯎ ꯃꯤꯒꯩ
ꯑꯉꯥꯡꯑꯣꯏꯉꯥꯏꯗꯗꯤ ꯑꯉꯥꯡꯒꯗꯤ ꯆꯩꯔꯥꯎꯕꯆꯤꯡ ꯀꯥꯕꯒꯁꯦ ꯄꯪꯆꯠ ꯆꯠꯂꯝꯕꯅꯤ
ꯎꯝ